ꯑꯥ ꯇꯥꯥꯔꯤꯕ꯭ꯔꯣ
ꯍꯣꯏ
ꯑꯣ ꯀꯩꯗꯧꯔꯤꯅꯣ
ꯑꯁ ꯊꯕꯛ ꯃꯐꯝꯗ ꯁꯤꯁ ꯅꯨꯡꯁꯥ ꯁꯥꯃꯟꯗꯅ ꯁ꯭ꯇꯦꯁꯟꯗ ꯐꯝꯃ ꯂꯩꯅꯦ
ꯁꯤ ꯎꯝ ꯊꯕꯛ ꯃꯤ ꯀ꯭ꯌꯥꯝ ꯆꯠꯄ꯭ꯔꯣ ꯅꯣꯢ ꯌꯥꯞꯀ ꯍꯥꯏ
ꯃꯤ ꯅꯤꯄꯜꯂꯩ
ꯑꯣ ꯑꯗꯨꯗꯤ ꯁꯀ꯭ꯋꯥꯠ ꯑꯃꯗꯤ ꯁꯨꯔꯦꯅꯦ
ꯎꯝ ꯁꯀ꯭ꯋꯥꯠ ꯑꯃ ꯁꯨꯔꯦ ꯃꯣꯏ ꯔꯤ ꯁꯤꯕꯤ ꯀꯥꯡꯕꯨ ꯍꯨꯔꯥꯜꯂꯨꯋꯣꯀꯣ
ꯑꯣ
ꯑꯗꯨꯗꯤ ꯉꯥꯏꯔꯒ ꯂꯩꯅꯦ ꯁꯣꯝꯗꯒꯤ ꯔꯁꯟ ꯅꯨꯡꯁꯟ ꯄꯨꯔꯛꯀꯗꯕ ꯃꯤꯁꯨ ꯃꯣꯏ ꯑꯅꯤꯁꯨ ꯂꯥꯛꯇꯦꯅꯦ ꯒꯔꯤ
ꯑꯁꯣꯝ ꯇꯔꯅꯦꯜ ꯔꯣꯝꯗꯒꯤ ꯂꯥꯛꯀꯗꯕ
ꯑꯣ ꯂꯩꯉꯣꯏꯒ꯭ꯔꯤ ꯒꯤ ꯆꯤꯞ ꯅꯨꯡ ꯃꯣꯏꯁꯨ ꯂꯥꯛꯇ꯭ꯔꯦ
ꯎꯝ ꯑꯁ ꯇꯞꯅ ꯇꯞꯅ ꯍꯧꯕ ꯌꯥꯏꯗ
ꯍꯣꯏ ꯑꯁ ꯍꯧꯖꯤꯛꯇꯤ ꯇꯧ ꯊꯕꯛ ꯁꯨꯕ ꯉꯝꯃꯣꯏꯍꯦ ꯅꯨꯡꯁꯥ ꯁꯥꯃꯟꯗꯅ ꯂꯣꯏꯔꯦ
ꯑꯁ ꯑꯈꯣꯏ ꯑꯈꯣꯏ ꯁ꯭ꯋꯥꯏꯗꯤ ꯅꯣꯡ ꯄꯦꯔꯦ ꯄꯦꯔꯦ ꯆꯨꯔꯒ ꯂꯩꯅꯦ
ꯑꯣ ꯑꯁ ꯉꯁꯤꯗꯤ ꯁꯣꯝꯗꯗꯤ ꯂꯣꯏꯔꯦ
ꯄ꯭꯭ꯔꯥ ꯄꯨꯔꯥ ꯑꯇꯤꯌꯥꯥꯁꯦ ꯀꯦꯔꯣꯁꯤꯟ ꯃꯥꯟꯈ꯭ꯔꯕꯣ
ꯑꯇꯤꯌꯥꯗ ꯂꯩ ꯂꯩꯆꯤꯟꯗꯨꯗꯤ ꯈꯔꯗꯤ ꯈ꯭ꯔ ꯈ꯭ꯔꯕꯨꯗꯤ ꯂꯩꯕ
ꯑꯣ
ꯑꯗꯨ ꯃꯔꯛꯇ ꯇꯥꯔꯛꯄꯗꯣ
ꯑꯁ ꯑꯗꯨꯗꯦ ꯈꯥꯡꯕ ꯋꯥꯕꯅꯦꯍꯦ ꯑꯗꯨꯒꯨꯝꯕꯗꯤ
ꯃꯗꯨꯗꯅꯤꯅꯦ ꯋꯥꯔꯤꯁꯦ
ꯑꯣ ꯑꯁ ꯑꯩꯁꯨ ꯑꯁ ꯉꯔꯥꯡ ꯕꯣꯜ ꯌꯦꯡꯕ꯭ꯔꯥ
ꯉꯔꯥꯡ ꯅꯣꯔꯋꯦꯒ ꯀꯩꯅꯣꯗꯨꯗꯤ ꯌꯦꯡꯉꯦ
ꯎꯝ ꯑꯁ ꯑꯩꯁꯨ ꯑꯗꯨ ꯍꯦꯡꯉꯒ ꯁꯦꯀꯦꯟ ꯃꯦꯠꯆ ꯌꯦꯡꯒꯦ ꯍꯥꯏꯅ ꯂꯂꯩꯕꯗ ꯍꯧꯒꯠꯄ ꯉꯝꯗꯕ ꯋꯥꯅꯤꯗ
ꯎꯝ ꯑꯁ ꯇꯨꯝꯅꯤꯡꯃꯟꯗꯅ
ꯎꯝ ꯉꯁꯥꯏ ꯉꯔꯥꯡ ꯈꯔ ꯊꯦꯡꯅ ꯇꯨꯝꯕꯒꯤ ꯑꯦꯁ ꯑꯌꯨꯛꯇ ꯆꯥꯛ ꯊꯣꯡꯗꯕꯤꯗ ꯉꯔꯥꯡꯒꯤ ꯂꯦꯝꯍꯧꯕꯗꯣ ꯆꯥꯒꯦ ꯍꯥꯏꯅ ꯆꯥꯛ ꯄ꯭ꯂꯦꯠ ꯆꯥꯛ ꯂꯣꯏ ꯁꯦꯝꯕ ꯂꯣꯏꯔꯒ ꯆꯥꯛꯒꯦ ꯇꯧꯕ ꯀꯥꯟꯗ ꯏꯟꯁꯥꯡꯗꯣ ꯄꯨꯝꯃꯝꯕ ꯋꯥꯅꯤꯗ ꯑꯁ
ꯈꯨꯗꯛꯇ ꯈꯨꯗꯛꯇ ꯑꯃꯨꯛꯀ ꯊꯣꯡꯕ ꯍꯧꯔꯒ ꯑꯃꯨꯛꯀ ꯆꯥꯊꯣꯛꯄꯗ ꯉꯥꯏꯔꯦ ꯑꯩꯁꯦ
ꯎꯝ
ꯉꯁꯤ ꯉꯁꯤꯗꯤ ꯂꯩꯒꯗ꯭ꯔꯣ ꯑꯗꯨꯗ
ꯂꯣꯏ ꯂꯩꯔꯅꯤ ꯑꯗꯨꯝ ꯂꯩꯔꯅꯤꯅ ꯁꯣꯝꯗ
ꯑꯣ
ꯁꯟꯗꯦ ꯁꯇꯔꯗꯦꯒꯨꯝꯕꯗ ꯌꯨꯝ ꯀꯥꯔꯅꯤ
ꯎꯝ ꯊꯕꯛ ꯁꯨꯕ ꯆꯠꯂꯗꯤ ꯁꯨꯃꯥꯏꯅ ꯂꯩꯔꯒ ꯇꯧꯕꯗꯨ ꯐꯩ
ꯑꯌꯨꯛꯀ ꯃꯣꯔꯅꯤꯡ ꯏꯚꯤꯅꯤꯡꯗ ꯇꯧꯗ꯭ꯔꯗꯤ ꯄꯨꯔꯥ ꯅꯨꯡꯊꯤꯟꯗꯗꯤ ꯋꯥꯒꯅꯦꯕ
ꯃꯥꯅꯦ ꯃꯥꯅꯦ ꯊꯕꯛ ꯁꯨꯕ ꯊꯕꯛ ꯁꯨꯕꯗ ꯑꯋꯥꯕ ꯅꯠꯇꯅ ꯅꯨꯡꯁꯥ ꯅꯨꯡꯁꯥ ꯌꯥꯏꯕꯗ ꯀꯩꯅꯣ ꯍꯦꯟꯅ ꯋꯥꯅꯤꯕ
ꯎꯝ ꯅꯍꯥꯟ ꯅꯣꯏ ꯇꯧꯕꯗꯨ ꯅꯍꯥꯟ ꯅꯣꯏ ꯃꯣꯏ ꯇꯧꯕꯗ ꯅꯨꯡꯁꯥꯁꯨ ꯌꯥꯏ ꯑꯗꯨꯒ ꯎꯝ ꯅꯣꯡ ꯃꯔꯛꯇꯁꯨ ꯊꯕꯛ ꯁꯨꯑꯦ ꯑꯗꯨꯏꯒꯤ ꯂꯣꯏ ꯅꯥꯔꯒ ꯂꯥꯛꯄꯗꯣ
ꯑꯣ ꯑꯁ ꯑꯗꯨ ꯊꯕꯛ ꯈꯨꯇꯧꯗꯤ ꯈꯔ ꯆꯦꯛꯁꯤꯟꯒꯗꯕꯅꯤꯍꯦ
ꯑꯗꯨꯒ ꯑꯃꯨꯛ ꯅꯨꯡꯁꯥ ꯐꯖꯅ ꯌꯥꯏꯔꯦ ꯍꯥꯏꯔꯒ ꯅꯨꯃꯤꯗꯥꯡꯗ ꯃꯣꯏ ꯑꯃꯨꯛ ꯉꯥ ꯐꯥꯕ ꯆꯠꯒꯅꯤꯗꯣ
ꯎꯝ
ꯑꯗꯨꯒꯤ ꯃꯣꯏꯗꯤ ꯂꯣꯏ ꯅꯥꯔꯒ ꯂꯑꯦ
ꯑꯣ
ꯑꯩꯈꯣꯏ ꯉꯁꯤ ꯍꯧꯗꯧ ꯃꯥꯥꯟ ꯍꯧꯗꯧꯕ ꯉꯝꯗꯧ ꯃꯥꯟꯗꯦꯗ ꯑꯈꯣꯏ
ꯉꯁꯤꯗꯤ ꯍꯧꯗ꯭ꯔꯁꯨ ꯀꯦꯝ ꯏꯅꯣꯒ꯭ꯔꯦꯠ ꯇꯧꯕ ꯑꯣꯏꯅ ꯀꯩ ꯀꯩꯅꯣ ꯍꯥꯎ ꯍꯥꯎꯕ ꯇꯧꯔꯒ ꯈꯔꯗꯤ ꯇꯧꯔꯝꯒꯅꯤꯗꯅ
ꯑꯣ ꯑꯗꯨꯒꯤꯕꯨꯗꯤ ꯍꯥꯏꯈ꯭ꯔꯦ
ꯕꯖꯥꯔ ꯆꯠꯄ ꯀꯥꯡꯕꯨꯗꯣ ꯀꯩꯀꯩꯅꯣꯗꯤ ꯌꯥꯎꯗꯤ ꯌꯧꯔꯛ ꯌꯧꯁꯤꯜꯂꯛꯀꯅꯤꯕ
ꯇꯔꯥ ꯄꯨꯔꯛꯑꯣ ꯍꯥꯏꯈ꯭ꯔꯦ
ꯇꯔꯥꯗꯣ ꯊꯥꯔꯒ ꯍꯌꯦꯡ ꯊꯕꯛ ꯇꯧꯕ ꯉꯝꯗꯕꯤꯗ ꯑꯃꯨꯛꯀ ꯀꯩꯅꯣ ꯇꯧꯔꯒ ꯂꯩꯅꯤꯀꯣ
ꯑꯁ ꯈꯪꯗꯦ ꯑꯗꯨꯗꯤ ꯃꯣꯏꯁꯨ ꯃꯣꯏꯁꯨ ꯃꯤ ꯃꯤ ꯃꯔꯤ ꯃꯉꯥ ꯂꯥꯛꯀꯅꯦꯕ
ꯎꯝ
ꯑꯗꯨꯒ ꯁꯤꯠ ꯂꯩꯉꯣꯏ ꯄꯣꯔꯛꯄ ꯃꯤꯁꯤꯡꯁꯨ ꯒꯥꯔꯤ ꯑꯍꯨꯝ ꯂꯥꯛꯀꯅꯤ ꯉꯁꯤ
ꯑꯣ
ꯃꯣꯏꯁꯨ ꯌꯥꯎꯔꯤꯗꯤ ꯑꯅꯤ ꯑꯍꯨꯝ ꯈꯛꯇ ꯑꯣꯏꯔꯗꯤ ꯃꯅꯝꯒꯦꯗ
ꯃꯥꯅꯦ ꯇꯔꯥ ꯐꯥꯎ ꯇꯔꯥ ꯇꯔꯥꯗꯣ ꯌꯩꯔꯁꯨ ꯃꯤ ꯌꯥꯝꯃꯗꯤ ꯀꯌꯥꯝ ꯀꯩꯅꯣ ꯇꯧꯔꯣꯏꯗ꯫
ꯑꯩꯁ꯫
ꯍꯦꯟꯅ
ꯁꫭꯝꯗꯗꯤ ꯅꯨꯡꯊꯤꯟꯗꯤ ꯇꯧꯕ ꯉꯝꯑꫭꯏꯍꯦ꯫
ꯑꯩꯁ ꯅꯨꯡꯊꯤꯟꯗ ꯇꯧꯔꯗꯤ ꯁꯤꯅꯤ ꯍꯦ꯫
ꯅꯩꯡꯁꯥ ꯁꯥꯕꯁꯤꯅ ꯌꯥꯔꫭꯏ꯫
ꯄꯦꯛ ꯑ ꯄꯦꯛ ꯑꯃ ꯄꯦꯛ ꯑꯃ ꯊꯥꯖꯤꯟꯕꯗ꯫ ꯀꫭꯛꯁꯦ ꯑꯥ ꯌꯧꯔꯅꯤ꯫
ꯍꯟꯗꯛ ꯍꯟꯗꯛꯇꯤ ꯄꯥꯏꯗ꯭ꯔꯣ꯫
ꯑꯁꯨ ꯍꯟꯗꯛꯇꯤ ꯀꯥꯏꯗꯒꯤ ꯍꯟꯗꯛ ꯊꯥꯗꯣꯛ ꯈꯔ ꯇꯣꯛꯈꯤꯕꯅꯤ꯫ ꯏꯊꯝꯗ ꯂꯩꯔꯗꯤ ꯑꯗꯨꯒꯨꯝꯕꯗꯪ ꯀꯌꯥ ꯅꯨꯡꯉꯥꯏꯗꯕꯀꯣ꯫
ꯎꯝ ꯑꯩꯗꯤ ꯊꯟꯗ ꯑꯣꯏꯔꯁꯨ ꯄꯦꯛ ꯀꯨꯟ ꯀꯨꯟꯒꯨꯝꯕꯒꯤ ꯑꯅꯤꯒꯨꯝꯕꯗꯤ ꯇꯣꯡꯉꯅꯤ꯫
ꯑꯁ ꯑꯩꯗꯤ ꯍꯥꯟꯅꯗꯒꯤ ꯃꯑꯣꯡꯁꯦ ꯌꯥꯝ ꯇꯣꯉꯜꯂꯛꯈ꯭ꯔꯦꯅꯦ ꯍꯧꯖꯤꯛꯀꯥꯟꯁꯦ꯫ ꯅꯨꯃꯤ ꯑꯃꯅ ꯍꯧꯔꯛꯄ ꯂꯩ ꯑꯣꯏꯔꯗꯤ꯫ ꯇꯧꯕ ꯌꯥꯕꯀꯣ ꯏꯊꯟꯗ ꯈꯛꯇ ꯇꯧꯕꯗꯨꯗꯤ ꯀꯩꯅꯣ ꯈꯔ ꯇꯧꯋꯦꯕ꯫
ꯑꯃꯒꯤ ꯃꯅꯥꯛꯇ ꯆꯠꯂꫭꯅꯦ꯫
ꯍꯥꯥ꯫
ꯑꯃꯥꯒꯤ ꯃꯅꯥꯛꯇ ꯆꯠꯂꫭꯅꯦ꯫
ꯑꯁ ꯃꯣꯏꯗ ꯆꯠꯄ ꯀꯥꯟꯗ ꯑꯣꯚꯔꯗꯣꯁ ꯑꯃꯨꯛꯀ ꯑꯣꯏꯕ
ꯃꯣꯏꯁꯨ ꯍꯩꯗ꯭ꯔꯤꯐꯥꯎ ꯆꯪꯕꯅꯤꯅꯦ ꯃꯣꯏꯗꯣ ꯑꯁ ꯃꯥꯁꯨ ꯌꯥꯕꯅꯤ꯫
ꯅꯍꯥꯟ ꯑꯩꯅ ꯍꯦꯛ ꯁ꯭ꯋꯥꯏꯗ ꯑꯃꯨꯛꯀ ꯍꯦꯛ ꯂꯥꯛꯄ ꯀꯥꯟꯗ꯫ ꯑꯃꯨꯛ ꯂꯥꯛꯄꯀꯥꯟꯗ ꯑꯩ ꯍꯥꯟꯅ ꯑꯗꯨꯗ ꯆꯠꯂꯝꯃꯦꯕꯀꯣ꯫
ꯎꯝ
ꯑꯩꯒꯤ ꯃꯔꯨꯞ ꯀꯥꯡꯕꯨꯁꯨ ꯑꯗꯨꯗ ꯂꯩꯌꯦ ꯑꯗꯨ ꯅꯣꯡ ꯐꯥꯗꯣꯛ ꯎꯅꯕ ꯑꯣꯏꯅ ꯈꯔ ꯇꯧꯁꯦ ꯍꯥꯏꯅ ꯂꯥꯛꯕꯗ꯫ ꯀꯥꯔꯟ ꯇꯧꯔꯒ ꯈꯠꯅꯕ ꯋꯥꯅꯤꯗ꯫
ꯎꯝ
ꯍꯣꯏ ꯀꯥꯡꯕꯨꯗꯣ ꯃꯤ ꯑꯃ ꯈꯔ ꯑꯣꯚꯔ ꯏꯁ꯭ꯃꯥꯔꯠ ꯑꯣꯏꯕ ꯑꯩꯈꯣꯏ ꯃꯔꯛꯇ ꯑꯃ ꯌꯥꯎꯕꯀꯣ꯫
ꯎꯝ
ꯃꯥꯅ ꯑꯇꯣꯞꯄ ꯒ꯭ꯔꯨꯞꯇꯨꯗ ꯈꯔ ꯀꯩ ꯀꯩꯅꯣ ꯍꯥꯏꯖꯤꯜꯂꯨꯕ ꯃꯥꯜꯂꯦ ꯎꯁꯤꯠꯇꯕ ꯃꯑꯣꯡꯅꯀꯣ꯫
ꯎꯝ
ꯑꯁ ꯉꯔꯥꯡ ꯕꯥꯏꯅ ꯇꯧꯒ ꯆꯥꯛ ꯆꯥ ꯗꯕꯤꯗ ꯑꯗꯨ ꯕꯤꯜꯗꯤꯡꯗꯒꯤ ꯄꯨꯡ ꯕꯥꯔꯣ ꯑꯗꯨꯋꯥꯏꯗ ꯍꯜꯂꯛꯄꯅꯤꯅꯦ ꯌꯨꯝꯗ ꯑꯩꯁꯦ
ꯎꯝ
ꯒꯥꯔꯤ ꯃꯆꯥꯗ ꯃꯤ ꯃꯔꯤ ꯇꯣꯛꯑꯝꯒ ꯂꯥꯛꯄꯅꯦ ꯑꯁ ꯑꯗꯨꯗꯗꯤ ꯆꯛ ꯆꯥꯗꯕꯤꯗ ꯁꯣꯏꯕꯨꯝ ꯎꯁꯣꯏ ꯎꯇꯤ ꯊꯣꯡꯉꯝꯕꯗꯨ ꯑꯗꯨ ꯈꯛꯇ ꯆꯥꯔꯒ ꯇꯨꯝꯕꯅꯤ
ꯍ
ꯏꯃꯥꯟꯅꯕ ꯏꯃꯥꯟꯅꯕ ꯑꯩ ꯂꯩꯃꯤꯟꯅꯕꯗꯁꯨ ꯍꯥꯏꯈ꯭ꯔꯦꯕ ꯑꯃ ꯑꯩ ꯉꯁꯤ ꯂꯥꯛꯑꯣꯏ ꯑꯗꯨꯅ ꯅꯪ ꯅꯪ ꯅꯊꯟꯇ ꯆꯥꯛ ꯊꯣꯡꯉ ꯆꯥꯎꯀꯣ ꯍꯥꯏꯅ ꯃꯥꯁꯨ ꯊꯣꯡꯗꯔꯤꯗ ꯀꯩꯅꯣ ꯀꯩ ꯀꯩꯅꯣ ꯂꯦꯝꯍꯧꯕꯗꯣ ꯈꯔ ꯆꯥꯕ ꯃꯥꯥꯜꯂꯦ
ꯎꯝ ꯍꯣꯏ ꯑꯩꯈꯣꯏꯁꯨ ꯍꯧꯖꯤꯛ ꯆꯥꯛ ꯈꯛꯇ ꯆꯥꯔꯒ ꯏꯟꯁꯥꯡ ꯌꯥꯎꯗꯕꯤꯗ ꯆꯥꯔꯒꯗꯤ ꯏꯁꯁꯟ ꯂꯥꯛꯑꯒ ꯐꯝꯖꯅꯤ ꯃꯤꯌꯥꯡꯁꯤꯡꯁꯨ ꯉꯁꯤ ꯃꯥꯔꯀꯦꯇꯤꯡ ꯆꯠꯀꯅꯤ ꯊꯥꯎ ꯂꯩꯇꯦ ꯑꯩ ꯑꯃꯝꯇꯌꯦ ꯁꯣꯝꯗ ꯂꯩꯒꯅꯤ ꯑꯩꯈꯣꯏ ꯌꯦꯖꯨꯝꯌꯥꯡꯒꯤ ꯃꯅꯥꯛꯇ
ꯃꯤꯌꯥꯡ ꯑꯁꯣꯏ ꯃꯅꯥꯛ ꯃꯊꯛꯀꯤꯗꯨꯔꯣ
ꯑꯣ ꯑꯩꯈꯣꯏ ꯅꯍꯥꯟ ꯁꯦꯝꯕꯗꯣ
ꯑꯣ
ꯑꯗꯨ ꯃꯅꯥꯛꯇ
ꯃꯤ ꯃꯤꯌꯥꯡ ꯃꯤ ꯀꯌꯥꯝ ꯂꯩꯕ꯭ꯔꯥ ꯍꯧꯖꯤꯛꯀꯥꯟ ꯑꯅꯧꯕ ꯂꯩꯕ꯭ꯔꯥ ꯑꯗꯨꯗ
ꯑꯅꯧꯕ ꯂꯥꯛ ꯃꯥꯜꯂꯦ ꯃꯣꯏꯗꯨ ꯃꯣꯏ ꯊꯕꯛꯇꯨ ꯔꯤꯖꯦꯛ ꯆꯠꯄꯅꯤꯅ ꯂꯣꯏꯅ ꯆꯠꯈ꯭ꯔꯦ ꯍꯥꯏꯅꯦ ꯍꯅꯨꯕ ꯍꯅꯨꯕ ꯑꯃꯕꯨꯗꯤ ꯂꯩ ꯅꯪꯒꯥꯗꯣ
ꯑꯣ ꯃꯣꯏꯁꯦ ꯀꯃꯥꯏꯅ ꯇꯧꯕꯖꯥꯠꯂ ꯃꯣꯏ ꯊꯕꯛꯁꯦ ꯑꯗꯨꯝ ꯔꯤꯖꯦꯛꯇ ꯂꯩꯔꯦꯅꯦ
ꯃꯣꯏꯅ ꯐꯥꯔꯃꯔ ꯁꯦꯝꯕ ꯃꯇꯝꯗ ꯈꯔ ꯀꯩꯅꯣ ꯇꯧꯕ ꯃꯥꯜꯂꯦꯅꯦ
ꯎꯝ
ꯄꯩꯕꯒꯤꯔ ꯀꯔꯤꯅ
ꯕꯤꯜꯗꯤ ꯐꯪꯉꯝ ꯕꯤꯜꯗꯤ ꯐꯪꯉꯝꯃꯔꯣꯏꯅꯦ ꯑꯗꯨꯗꯤ
ꯍꯣꯏ ꯔꯤꯖꯦꯛ ꯔꯤꯖꯦꯛ ꯆꯠꯂꯗꯤ ꯕꯤꯜꯗꯤ ꯀꯗꯥꯏꯗꯒꯤ
ꯑꯁ
ꯑꯗꯨꯝ ꯃꯣꯏꯅ ꯄꯨꯔꯥ ꯂꯧꯊꯣꯛꯑꯒ ꯑꯃꯨꯛ ꯁꯦꯝꯃꯗꯤ ꯃꯗꯨꯒꯤ ꯕꯤꯜꯗꯨꯗꯤ ꯐꯪꯕ ꯌꯥꯕ
ꯎꯝ
ꯅꯠꯇꯗꯤ ꯑꯃꯨꯛ ꯑꯃꯨꯛ ꯁꯦꯝꯗ꯭ꯔꯗꯤ ꯀꯗꯥꯏꯗꯒꯤ
ꯀꯣꯟꯇ꯭ꯔꯦꯛꯇꯔꯗꯤ ꯃꯀꯣꯛ ꯁꯥꯔꯝꯅꯤꯅꯦ ꯑꯗꯨꯗꯤ
ꯎꯝ ꯃꯣꯏ ꯊꯤꯀꯥꯗꯥꯔ ꯊꯤꯀꯗꯥꯔꯁꯤꯡꯗꯨ ꯂꯩꯕ ꯉꯝꯗꯅ ꯆꯦꯟꯈ꯭ꯔꯦ ꯍꯥꯏꯅꯦ
ꯑꯁ ꯅꯍꯥꯟꯁꯨ ꯑꯩꯉꯣꯟꯗ ꯙꯞ ꯌꯥꯝ ꯇꯧꯕꯀꯣ ꯃꯥꯅ ꯑꯩꯅ ꯊꯥꯛꯍꯟꯅ ꯀꯩꯅꯣ ꯇꯧꯔꯝꯕꯅꯦ
ꯑꯥ
ꯄꯩꯁꯥ ꯄꯤꯊꯣꯛꯇꯕꯤꯗ ꯆꯦꯟꯒꯦ ꯇꯧꯕ ꯑꯗꯨꯅ ꯏꯟꯖꯤꯅꯤꯌꯔꯗꯨꯗ ꯐꯖꯅ ꯍꯥꯏꯔꯒ ꯃꯣꯏꯅ ꯁꯤ ꯁꯤꯃꯛ ꯅꯣꯏ ꯕꯤꯜ ꯁꯥꯕ ꯀꯥꯟꯗ ꯈꯥꯏꯔꯛꯎꯀꯣ ꯍꯥꯏꯅ ꯍꯥꯏꯕꯅꯦ ꯑꯗꯨꯒ ꯃꯣꯏꯅ ꯑꯗꯨꯝ ꯑꯃꯨꯛꯀ ꯀꯥꯏꯔꯛꯄ
ꯎꯝ
ꯏꯂꯦꯛꯇ꯭ꯔꯤꯛꯇꯤ ꯏꯂꯦꯛꯇ꯭ꯔꯤꯛꯇꯤ ꯂꯥꯛꯄ꯭ꯔꯥ ꯑꯗꯨꯗ
ꯑꯩ ꯏꯁꯇꯦꯁꯟ ꯒꯦꯂꯔꯤꯗꯗꯤ ꯂꯥꯛꯇꯦꯅꯦ ꯁꯣꯝꯒꯤ ꯃꯅꯤꯡꯒꯤ ꯇꯟꯅꯦꯟꯗꯣ
ꯎꯝ
ꯑꯗꯨꯒꯤꯗꯤ ꯂꯥꯛꯄ ꯁꯣꯝꯗ ꯁꯣꯝ ꯁꯥꯏꯁꯤ ꯇ꯭ꯔꯥꯟꯁꯐꯣꯃꯔ ꯌꯥꯗꯦ ꯍꯥꯏꯒꯦꯔ
ꯅꯍꯥꯟ ꯅꯍꯥꯟ ꯌꯥꯗꯕꯗꯣ ꯉꯁꯤꯐꯥꯎ ꯁꯦꯝꯗ꯭ꯔꯤꯕ ꯖꯥꯠꯂꯥ
ꯑꯣꯏꯔꯝꯕ ꯃꯥꯜꯂꯦ ꯍꯣꯏ
ꯗꯤꯄꯥꯔꯠꯃꯦꯟꯁꯨ ꯌꯥꯝ ꯁꯣꯜꯂꯤꯅꯦ ꯑꯗꯨꯗꯤ
ꯎꯝ ꯍꯟꯗꯛꯁꯦ
ꯃꯦꯟꯇꯦꯅꯦꯟꯁ ꯇꯧꯕꯒꯤ ꯑꯣꯏꯔꯝꯅꯤꯗ
ꯎꯝ ꯃꯈꯣꯟꯗꯣ ꯌꯨꯝꯗ ꯂꯩꯔꯁꯨ ꯃꯈꯣꯟꯗꯣ ꯇꯥꯕꯅꯦꯕ
ꯃꯥꯅꯦ ꯃꯥꯅꯦ ꯇꯥꯕꯠ
ꯍꯧꯖꯤꯛ ꯍꯟꯗꯛꯁꯤ ꯄꯥꯛ ꯇꯗꯦꯅꯦ ꯃꯤꯁꯨ ꯌꯥꯝꯗꯦꯗ ꯍꯟꯗꯛ ꯆꯤꯛ ꯆꯤꯛꯑꯦꯗ ꯏꯁꯇꯦꯁꯟꯁꯦ
ꯎꯝ ꯉꯥ ꯐꯥꯕ ꯆꯠꯂꯝꯅꯤꯗꯅ
ꯑꯈꯣꯏꯔ
ꯎꯝ
ꯑꯩ ꯉꯁꯤꯒꯤ ꯆꯂꯣꯏꯗ ꯕꯖꯥꯔꯗꯒꯤ ꯍꯥꯏꯈ꯭ꯔꯦ ꯉꯁꯤꯒꯤꯗꯤ
ꯎꯝ
ꯉꯝꯒꯗꯧꯕ ꯃꯥꯥꯟꯗꯦꯗ ꯅꯣꯡꯁꯤꯡꯅ ꯃꯨꯡꯁꯥ ꯐꯖꯅ ꯁꯥꯔꯕꯅꯤꯅ ꯅꯨꯡꯊꯤꯟꯗ ꯄꯣ ꯊꯥꯔꯅꯤꯗꯣ
ꯎꯝ
ꯃꯣꯔꯅꯤꯡ ꯏꯚꯤꯅꯤꯡꯁꯤ ꯈꯔ ꯊꯕꯛ
ꯀꯩꯅꯣ ꯇꯧꯕꯅꯦꯕ ꯑꯗꯨꯗꯤ ꯆꯠꯊꯣꯛ
ꯄꯤꯂꯔ ꯄꯤꯂꯔ ꯌꯥꯝ ꯁꯥꯔꯅꯤ ꯍꯥꯏꯕꯣ ꯑꯗꯨꯗ ꯅꯣꯏ
ꯎꯝ ꯑꯩꯈꯣꯏꯒꯤ ꯌꯥꯡꯈꯩꯃꯨꯛ ꯂꯩ ꯍꯥꯏꯅꯦ
ꯌꯥꯡꯈꯩꯗꯣ ꯑꯆꯥꯎ ꯑꯆꯥꯎꯕꯗꯤ ꯑꯣꯏꯔꯝꯅꯤꯗꯅ
ꯆꯥꯎꯋꯦ ꯃꯣꯏ ꯑꯃꯗ ꯆꯪꯕ ꯆꯤꯞ ꯑꯗꯨ ꯆꯤꯞ ꯒꯥ ꯂꯩꯉꯣꯏꯗꯨ ꯂꯩꯉꯣꯏꯅ ꯂꯩꯉꯣꯏ ꯕꯨꯛ
ꯎꯝ
ꯃꯉꯥ ꯆꯪꯉꯦ ꯍꯥꯏ ꯑꯗꯨꯒ ꯆꯤꯞꯇꯅ ꯃꯉꯥ ꯇꯔꯥ ꯑꯣ ꯆꯥꯎꯋꯦ ꯍꯥꯏꯌꯦ
ꯈꯣꯏ ꯈꯨꯟꯒꯤ ꯀ꯭ꯔꯁꯥꯔꯗꯒꯤꯗ ꯀ꯭ꯔꯁꯥꯔꯒꯤꯗ ꯂꯧꯔꯕ꯭ꯔꯥ ꯅꯣꯏ ꯂꯧꯕ꯭ꯔꯥ
ꯑꯗꯨ ꯔꯤꯖꯦꯛ ꯆꯠꯂꯦ ꯍꯥꯏꯅꯦ ꯃꯗꯨ
ꯎꯝ ꯅꯍꯥꯟꯁꯨꯨ ꯍꯥꯏꯈ꯭ꯔꯝ ꯗꯤꯁꯤꯕꯤꯗꯤ ꯃꯣꯏꯒꯤ ꯁꯤꯖꯤꯟꯅꯕ꯭ꯔꯥ
ꯗꯤꯁꯤꯕꯤꯗꯤ ꯃꯣꯏ ꯀ꯭ꯔꯦꯁꯔꯒꯤꯗꯣ
ꯎꯝ
ꯊꯥꯎ ꯂꯩꯗꯦꯅ ꯍꯧꯖꯤꯛ ꯂꯩꯔꯤꯅꯦ
ꯗ꯭ꯔꯥꯏꯚꯔꯗꯨꯗꯤ ꯗ꯭ꯔꯥꯏꯚꯔꯗꯨꯗꯤ ꯂꯣꯏꯅꯕ ꯅꯨꯡꯉꯥꯏ